ꯏꯀꯣ ꯆꯠꯄ꯭ꯔꯣ ꯏꯀꯣ ꯆꯠꯄ꯭ꯔ ꯭ꯄꯔ
ꯆꯠꯄ꯭ꯔꯥ ꯅꯪꯉꯣꯟꯗ ꯍꯪꯕ
ꯑꯗꯨꯅ ꯉꯁꯥꯏ ꯏꯀꯣ ꯆꯠꯂꯦ ꯍꯥꯏꯗꯨꯅ ꯑꯩꯅ ꯂꯩꯕ ꯀꯥꯗꯣ ꯆꯠꯄ꯭ꯔꯣ ꯍꯧꯖꯤꯛꯇꯤ
ꯑꯦ ꯀꯁꯇꯧꯔꯤ ꯀꯅꯥꯅꯣ ꯇꯣꯡ ꯇ ꯇꯣꯡ ꯇꯥꯗꯣꯏ ꯅꯣꯏ ꯚꯔꯥ
ꯅꯠꯇꯦꯗ ꯑꯩꯈꯣꯏ ꯌꯨꯝꯊꯪꯅꯕꯒꯤ ꯗꯨꯀꯥꯟ ꯀꯟꯅ ꯁꯥꯔꯤꯌꯦ ꯑꯗꯨꯗꯣ ꯑꯩꯈꯣꯏꯗ ꯇꯥꯕꯅꯤ
ꯀꯔꯤꯒꯤꯅꯥ ꯍꯥꯏꯖꯦ
ꯕꯤꯖꯤꯅꯦꯁ
ꯑ ꯀꯔꯤꯅꯣ ꯅꯔꯥꯛꯄꯣꯠꯇꯣ ꯇꯧꯔꯔꯣꯏ ꯍꯥꯏ
ꯏꯅꯥꯎ ꯄꯥꯔꯣ
ꯎꯝ
ꯈꯪꯗꯦꯕꯣ ꯍꯥꯡꯆꯤꯠ ꯃꯥ ꯀꯩꯅꯣ ꯂꯩ ꯑꯦꯟꯇ꯭ꯔꯥꯟꯁ
ꯄꯖꯔꯗ꯭ꯔ ꯑꯗꯨ ꯊ ꯇ ꯍꯣꯜꯕ ꯅꯣꯠꯇ
ꯑꯗꯨꯗꯨꯒꯤ ꯑꯩꯅꯕꯨꯗꯤ ꯀꯥꯏꯍꯧꯔꯝꯕꯅꯤ ꯄꯩꯁꯥ ꯎꯠꯁꯜꯂꯒ
ꯀꯩ ꯍꯥꯏꯔꯛꯏꯕ
ꯏ ꯀꯍ ꯂꯩ ꯍꯥꯏ
ꯑ ꯈꯜꯗꯤ ꯈꯜꯍꯧꯔꯦꯕ
ꯑꯥ
ꯁꯤꯗꯤ ꯃꯆꯥꯅꯤ ꯍꯥꯏꯔꯝ ꯁꯤꯗꯤ ꯃꯆꯥꯅꯤ ꯍꯥꯏꯔꯝꯃ ꯌꯥꯗ꯭ꯔꯣ ꯆꯧꯟ ꯂꯈꯅꯤ ꯍꯥꯏꯅ
ꯅ ꯑꯩꯒꯤ ꯑꯆꯧꯕꯁ ꯀꯔꯝ ꯀꯥꯟꯅ ꯂꯥꯛꯇꯣꯏꯅꯣꯕ
ꯍꯌꯦꯡꯒꯤ ꯂꯥꯛꯄꯏꯌꯦꯦ ꯑꯦꯖꯂꯁꯦꯅꯦ ꯍ ꯑꯩ ꯃꯃꯥꯡꯗ ꯇꯧꯕꯤꯕꯗꯣ ꯍꯪꯕ꯭ꯔꯥ
ꯑꯥ
ꯃꯣꯏꯗꯤ ꯐꯤꯛꯁ ꯑꯦꯃꯥꯎꯟꯁꯨꯦꯦꯡ ꯂꯦꯡꯉꯣꯏꯕ
ꯎꯝ
ꯅꯦ ꯈꯨꯠꯂꯥꯎ ꯂꯥꯛꯇꯅꯦꯕ
ꯎꯝ
ꯑꯜꯂꯤ ꯍꯉꯣꯏꯌꯦꯃꯎꯗꯨꯅꯤ ꯉꯂꯥꯏꯗꯣ
ꯎꯝ ꯅꯪꯒꯤꯗꯤ ꯄꯨꯜꯂꯞꯅ ꯀꯌꯥ ꯁꯨꯔꯒꯦ ꯂꯥꯛꯏꯁꯦ
ꯈꯣꯡꯗꯦꯗ
ꯑꯦ ꯏꯃꯥꯟ ꯊꯣꯛꯏ ꯑꯗꯨꯗꯤ
ꯄꯇꯦ
ꯊꯨꯄꯅꯤ
ꯍꯇꯃꯦ
ꯂꯧꯒꯦ ꯍꯥꯏꯔꯗꯤꯦꯗ ꯑꯩ ꯁꯨꯝ ꯍꯪꯕꯅꯤꯗ ꯅꯪꯝꯕꯣ
ꯑꯣꯃꯤꯅꯣ ꯅꯅꯥꯄꯣ ꯀꯦ ꯊꯥꯗ ꯅꯣꯕ
ꯏꯄꯥꯗꯣ ꯅꯔꯁꯤꯡꯒꯤ ꯊꯥꯗꯣꯏꯕ
ꯀꯅꯦ ꯅꯁꯄꯤ
ꯌꯦꯁ
ꯀꯩꯗ ꯀꯔꯤ ꯁ꯭ꯀꯨꯜ ꯇꯥꯕꯗꯣꯏꯅꯣ
ꯑꯩ ꯍꯪꯗꯦ ꯑꯃꯇ
ꯅꯪꯗꯤ ꯃꯆꯦ ꯅꯠꯇꯃꯤꯅ
ꯑꯩꯕꯨ ꯄꯥꯈꯣꯟ ꯁꯤꯔꯝꯗꯥꯏꯗ
ꯅꯪ ꯊꯣꯛꯂꯛꯄꯤꯁꯦ
ꯑꯝ ꯑꯗꯨꯝ ꯑꯩꯒ ꯆꯠꯃꯤꯅꯥ ꯗꯦꯕ ꯀꯣ ꯃꯥꯏ ꯊꯕꯛꯈꯩꯗꯣ ꯈꯣꯏ ꯕꯥ ꯑꯗꯨ ꯇꯧꯕꯅꯦꯕ ꯑꯗꯨꯅ ꯑꯩꯅꯁꯨ ꯌꯥꯝ ꯁ ꯈꯪꯗꯕ ꯍꯪꯁꯨ ꯍꯪꯗ꯭ꯔꯦ ꯑꯩꯅ ꯕꯥꯥꯞꯁꯦ ꯑꯣꯏꯗꯕ ꯑꯩ ꯊꯕꯛ ꯈꯔꯆꯤꯜꯂꯦꯗ
ꯃꯕꯨ
ꯇꯧꯗꯅ ꯉꯥꯛꯇ ꯈꯨꯠꯁꯦ ꯍꯥꯡꯗꯦꯕ ꯍꯣꯏ ꯍꯌꯦꯡ ꯍꯪꯉꯒꯦ ꯀꯥꯏ
ꯑꯗꯨꯁꯨ ꯈꯪꯗꯕ
ꯈꯪꯗꯕ ꯑꯗꯨꯁꯨ
ꯑꯗꯒꯤ ꯀꯔꯤ ꯍꯟꯗꯛ ꯀꯩꯒꯤ ꯃꯣꯏꯒꯤ ꯚꯥꯟꯁ ꯂꯥꯛꯄ꯭ꯔꯣꯕ ꯑꯗꯨꯐꯥꯎꯕ ꯀꯥꯏ ꯇꯝꯗꯣꯏꯕ
ꯑꯗꯨ ꯐꯥꯎꯔꯀꯥꯟꯗ ꯃꯣꯏꯁꯦ ꯇꯣꯗ ꯑꯅꯤ ꯑꯍꯨꯝ ꯂꯩꯕꯅꯦꯕꯀꯣ ꯑꯗꯨꯗ ꯃꯣꯏ ꯍꯣꯏ ꯒꯣꯔꯃꯦꯟꯒꯤꯅꯦ ꯃꯥ ꯁꯇ ꯃ ꯑꯣꯏꯅ ꯑ ꯀꯩ ꯀꯩ ꯀꯣꯂꯦꯖꯇ ꯇꯝꯕ ꯍꯥꯏꯗꯣ ꯈꯥꯏꯗꯣꯔꯛꯀꯗꯧ ꯃꯥꯜꯂꯦꯕꯀꯣ
ꯑꯥ
ꯑꯗꯨꯃꯥꯏꯅ ꯇꯧꯗꯣꯏ ꯃꯥꯜꯂꯦ
ꯎ ꯅ ꯑꯣ ꯀꯣꯆꯤꯡ ꯆꯄ꯭ꯔ ꯍꯥꯏꯖꯦ ꯑꯗꯨꯒꯤ
ꯀꯣꯆꯤꯡ ꯆꯠꯇꯦ ꯃꯥꯥꯟ ꯑꯗꯨꯝ ꯀꯩꯅꯣ ꯑꯣꯟꯂꯥꯏꯟꯗꯒꯤ ꯀꯀꯩ ꯈꯔ ꯗꯥꯎꯟꯂꯣꯗ ꯇꯧꯔꯒ ꯑꯗꯨꯝ ꯄꯥꯕꯅꯦ
ꯌꯥꯔꯒꯗꯅꯗꯤ ꯍꯧꯖꯤꯛꯀꯥꯟꯕꯨ
ꯎꯝ
ꯍꯧꯖꯤꯛꯀꯥꯟ ꯂꯥꯏꯔꯤꯛ ꯍꯩꯕ ꯃꯌꯥꯝ ꯌꯥꯝꯃꯤꯅꯦ ꯍꯥꯏꯔꯤꯛ ꯍꯩꯔꯤꯔꯥ ꯍꯩꯖꯤꯟꯅꯩꯔꯥ
ꯈꯪꯗꯦꯕꯣ ꯑꯩꯈꯣꯏ ꯃꯇꯝꯗ ꯑꯗꯤ ꯍꯥꯏꯗꯤ ꯕꯤ ꯁꯤ ꯆꯠꯄꯒꯥꯁꯦ ꯏꯃꯥ ꯍꯥꯏꯕꯦꯝꯃ ꯇꯥꯡꯉꯦꯀꯣ
ꯇꯣ
ꯍꯧꯖꯤꯛ ꯊꯤ ꯅꯇꯤ ꯅꯇꯤ ꯁꯦ ꯀꯩꯁꯤ ꯎ ꯅꯠꯇ꯭ꯔ ꯈꯨꯠ ꯀꯥ ꯄꯤ ꯀꯥꯞꯗ ꯑꯗꯨꯝ ꯌꯧꯈ꯭ꯔꯦ ꯃꯣꯏꯗꯤ
ꯋꯥꯗꯅꯒ
ꯍꯣꯏ ꯑꯗꯨ ꯀ ꯀꯣ ꯑꯣ ꯇꯦꯟꯀ ꯆꯁꯦ ꯑꯩꯈꯣꯏ ꯃꯇꯝꯗꯗꯤ ꯏꯕ ꯑꯃ ꯇꯦꯡꯉꯗꯒꯤ ꯆꯕꯅ ꯇꯨꯌꯦꯜꯞ ꯀꯁꯦꯀꯣ ꯇꯨꯝꯃꯒ ꯌꯥꯗꯦ
ꯋꯥꯔꯤꯗꯨ ꯅꯪꯒꯤ ꯅꯪ ꯇꯧꯃꯤꯔꯥ ꯇꯧꯔꯣ ꯑꯩꯗꯤ ꯀꯩꯝ ꯇꯧꯗꯦ
ꯑꯁ ꯑꯩꯗꯤ ꯇꯨꯝꯕ ꯀꯌꯥ ꯌꯥꯗꯦ ꯃꯉꯛ ꯅꯠꯇꯅ ꯃꯥꯏꯕ ꯃꯃꯥꯡꯁꯤꯗ ꯊꯥꯕ ꯑꯦꯛꯖꯥꯝ ꯃꯌꯥꯝꯁ
ꯇꯧꯕ꯭ꯔꯥ ꯑꯗꯨꯗꯣ ꯑꯩ ꯌꯥꯝ ꯇꯧꯋꯦ ꯖꯥ ꯃꯌꯥꯗ ꯑꯣꯏꯕ ꯐꯦꯟꯁꯤꯅ ꯑꯃ ꯂꯣꯏꯔꯦ ꯏꯃꯩ ꯃꯪ ꯑꯣꯏꯖꯔꯝꯃꯗꯤ ꯐꯅꯤꯗ ꯃꯪ ꯑꯣꯏꯔꯝꯃꯗꯤ ꯐꯅꯤꯗ ꯏꯃꯪ ꯑꯣꯏꯃꯩ ꯈꯟꯕꯗꯨꯗꯤ
ꯑꯦꯖꯥ ꯊꯥ ꯆꯠꯂꯤꯅꯦꯌꯦ ꯀꯣꯂꯣꯝꯕꯨꯗ ꯆ ꯆꯠꯂꯝꯒꯅꯤ ꯁꯦꯟꯗꯟ ꯇꯣꯡꯉ ꯈꯔ ꯆꯠꯂꯝꯒꯅꯤ ꯌꯨꯅꯤꯐꯣꯔꯝꯁꯤꯅ ꯀꯩꯅꯣ ꯐꯨꯔꯤꯠꯈꯩ ꯂꯤꯠꯂꯒ ꯃꯈꯥꯁꯤꯅ ꯈꯣꯡꯒꯥꯎ ꯌꯨꯝꯗ ꯂꯩꯕ ꯈꯣꯡꯒꯥꯎ ꯑꯃ ꯁꯤꯠꯂꯒ ꯆꯠꯂꯔꯝ ꯁ ꯔꯥ ꯇꯔꯥꯖꯦ ꯑꯗꯨꯒꯨꯝꯕ ꯀꯥꯔꯟꯗꯨ ꯇꯧꯗ꯭ꯔꯒꯅ ꯁꯞꯖꯦꯛ ꯑꯣꯟꯅꯅ ꯊꯥꯕꯒ ꯀꯨꯝꯕ ꯏꯂꯤꯁ ꯄꯥꯂꯑ ꯃꯦꯠ ꯊꯥꯕꯒꯨꯝꯕ ꯐꯪꯗꯤ ꯇꯔꯤꯁꯦ ꯍꯥꯥ
ꯅꯅꯅꯄꯅꯦ ꯇꯔꯤꯖ
ꯀꯩꯅꯣꯁꯦ
ꯅꯣꯏꯅ ꯂꯥꯛꯄ ꯑꯣ ꯂꯥꯛꯄ ꯅꯠꯇꯦ ꯅꯪꯒꯤ ꯋꯥꯏꯅꯤ
ꯑꯩꯏꯒꯤ ꯋꯥꯔꯤꯅꯤ
ꯑꯁ ꯑꯩ ꯕ꯭ꯔꯦꯟꯁꯦ ꯀꯩꯅꯣ ꯇꯧꯋꯦꯗ ꯍꯧꯖꯤꯛꯀꯥꯟꯗꯤꯦ ꯆꯥꯛ ꯆꯥꯕꯛ ꯀꯥꯎꯁꯜꯂꯑꯦꯅ
ꯅꯪ ꯋꯥ ꯈꯔ ꯈꯃꯪ ꯇꯣꯏꯅꯦ ꯅꯪꯗꯤ ꯀꯗꯗꯒꯤ ꯀꯣꯛ ꯇꯥꯡꯒꯅꯤ
ꯑꯥꯗ ꯀꯔꯤ ꯌꯦꯗ ꯑꯣꯏ
ꯁꯨꯝ ꯈꯜꯂꯣꯕ ꯁꯥꯏꯟꯇꯤꯁ ꯑꯐꯥꯎ ꯑꯐꯥꯎꯕ ꯃꯌꯥꯝꯁꯦ ꯋꯥ ꯈꯥꯟ ꯍꯦꯃꯥꯟ ꯔꯝꯒꯅꯤ ꯃꯀꯣꯛꯇꯣ ꯂꯣꯏꯅꯃꯛ ꯂꯪꯇ꯭ꯤꯠ ꯂꯪꯊ꯭ꯔꯤ ꯂꯪꯤꯗꯣ
ꯃ ꯇ ꯁꯥꯏꯟꯇꯁ ꯂꯩꯇ꯭ꯔꯣ ꯂꯩ ꯍꯣꯡꯒꯅꯤ ꯁꯤꯠꯂꯝꯗ ꯌꯥꯝ ꯌꯥꯎꯗꯀꯣ ꯇꯥꯟꯗꯕ
ꯑꯥꯏꯖꯥꯛ ꯅꯅꯤꯨꯇꯟꯗꯨ ꯂꯪꯗꯥꯏꯅꯦ
ꯑꯗꯨꯅ ꯄꯤꯔꯤ ꯃꯈ ꯇꯥꯡꯦ ꯀꯩꯒꯤꯦ
ꯅꯨꯄꯤꯗꯤ ꯈꯪꯗꯦ ꯁꯞ ꯄꯤꯖꯥꯠꯂꯥ
ꯑ ꯁꯨꯕꯤꯤꯒꯂꯅꯤ
ꯑꯦꯔꯣꯠ ꯑ ꯆꯥꯖꯃ ꯃꯀꯣꯛ ꯂꯪꯕꯅꯤ ꯃꯀꯣꯛ ꯂꯪꯗꯕ ꯌꯥꯎ ꯌꯥꯎꯗꯦꯗ ꯂꯣꯏ ꯂꯪ ꯃꯥꯜꯂꯦꯗ ꯑꯩꯅ ꯈꯪꯕꯗ ꯅꯪꯖ ꯂꯪꯖ ꯔꯥꯖꯅꯤ ꯑꯩꯉꯣꯟꯗ ꯌꯥꯝ ꯅꯣꯛꯅ ꯇꯥꯏ
ꯑꯗꯨ
ꯑꯩꯉꯣꯟꯗ ꯌꯥꯝ ꯅꯛꯅ ꯇꯥꯏ ꯑꯩꯒꯤ ꯂꯥꯏꯕꯛ ꯁꯥꯡꯉꯦꯅ ꯅꯪꯅ
ꯁꯥꯡꯉꯦ ꯍꯥꯏꯅꯤꯗꯗꯤꯁꯨ ꯂꯥꯏꯕꯛꯥꯡꯉꯦꯥꯏꯖꯜꯂꯦ
ꯑꯩꯕꯨ ꯊꯥꯊꯣꯛꯑꯦꯔ
ꯀꯩꯩꯅꯃꯤ ꯀꯣꯛꯀꯥ ꯀꯣꯛꯀꯥ ꯇꯏꯗꯕꯣ
ꯑꯩꯈꯣꯏ ꯃꯅꯥꯛꯇ ꯀꯟꯁꯇ꯭ꯔꯛꯁꯟ ꯇꯧꯔꯤꯅꯤ
ꯑꯗ ꯅꯤꯡꯗꯤ ꯎꯝ
ꯃꯃꯥꯏꯒ ꯃꯥꯅ ꯂꯩꯔꯦꯒꯦ ꯍꯧꯖꯤꯛ ꯇꯥꯟꯁꯤꯕꯣꯛ
ꯈꯪꯗꯦꯗ ꯑꯩ ꯀꯃꯥꯏꯅ ꯄꯩꯁꯁꯥꯏꯁꯤ ꯀꯦ ꯃ ꯃ ꯃꯅꯨꯡꯁ ꯅꯨꯡꯉꯥꯏꯍꯟꯁꯤꯒꯦ ꯋꯥꯈꯜ ꯑꯃꯁꯤ ꯀꯟꯅ ꯈꯜꯂꯤ ꯎ ꯑ ꯄꯔ ꯍꯥꯏ ꯑꯗꯨ ꯀꯇ ꯄꯤ ꯎꯗ ꯃ
ꯈꯔ ꯂꯩꯔꯒ ꯅꯨꯄꯤ ꯊꯤꯖꯤꯟꯕꯒꯤ ꯋꯥꯈꯜ ꯈꯜꯂꯛꯇꯧ ꯃꯥꯟꯈ꯭ꯔꯦꯗ ꯅꯪ ꯄꯩꯁꯥ ꯅꯨꯡꯁꯥ ꯋꯥꯈꯜ ꯈꯜꯂꯛꯏꯦ ꯏ ꯅꯨꯄꯤ ꯊꯤꯜꯔꯂꯝꯝꯗꯥꯏꯒꯤ ꯃꯥꯜꯂꯤ
ꯃꯁ
ꯑꯗꯨꯅ ꯄꯩꯁꯥ ꯄꯥꯏꯗꯨꯗꯤ ꯅꯨꯄꯤ ꯊꯤꯕ ꯌꯥꯔꯣꯏ ꯣꯏ ꯑꯣꯏꯅ ꯄꯩꯁꯥ ꯄꯥꯏꯅꯕ
ꯦ ꯌꯥ ꯌꯥꯝ ꯌꯥ ꯇꯥꯎ ꯑꯩ ꯄꯨꯝꯃꯛꯥꯡ ꯃꯥꯡꯉꯦ ꯍꯧꯖꯤꯛ
ꯅꯪ ꯃꯈꯣꯡ ꯌꯥꯝ ꯇꯞꯄꯤꯕꯣ
ꯇꯕꯣ
ꯇꯥꯔꯦ ꯇꯞ ꯇ꯭ꯔꯦ
ꯆꯦꯡꯉꯕꯣ
ꯌꯦꯉ
ꯑꯣꯀꯦ ꯑꯩꯅ ꯐꯣꯟꯁꯦ ꯑꯥꯅ ꯊꯣꯛꯣꯛꯀꯦ ꯇꯧꯕ ꯌꯥꯝꯗ꯭ꯔ
ꯌꯥꯔꯣꯏ ꯌꯥꯔꯣꯏ ꯑꯗꯨꯒꯨꯝꯕ
ꯒꯤꯅꯤ ꯇꯥꯗ꯭ꯔꯤꯁꯤ
ꯎꯝ
ꯌꯥ ꯏ ꯇꯧꯔꯀꯅ ꯀꯦ ꯇꯩꯅꯣ
ꯑꯩꯁꯦ
ꯐꯤ ꯁꯥꯏꯔꯣ
ꯁꯥꯗꯦꯗ
ꯀꯔꯤ
ꯑꯩ ꯑꯩꯈꯣꯏ ꯄꯨꯈ꯭ꯔꯤꯗꯅꯦ ꯊꯔꯣ ꯑꯃ ꯍꯧꯋꯦꯕꯀꯣ ꯃꯇꯣꯟꯅ ꯆꯣꯡꯈꯠꯂꯛꯄ ꯈꯪꯕ꯭ꯔꯥ ꯄꯨꯔꯥ ꯉꯛꯈ꯭ꯔꯕꯅꯦ ꯑꯩꯗꯤ ꯑꯗꯨ ꯊꯔꯣ ꯑꯗꯨ ꯊꯔꯣ ꯁꯥꯠꯂꯦꯕ
ꯂꯥꯏꯒ ꯑꯣꯏꯔꯝꯅꯤꯀꯣ ꯂꯥꯏꯒ ꯑꯣꯏꯔꯝꯗꯅ ꯄꯩꯁꯥ ꯄꯥꯏꯈꯠꯈꯤꯅꯤꯀꯣ
ꯊꯔꯣꯕꯨ ꯀꯅꯥ ꯂꯥꯏ ꯑꯣꯏꯅꯅꯒꯦ
ꯀꯥꯅꯥ ꯈꯪꯅꯤ ꯎꯁ ꯍꯨ
ꯏꯁ ꯎꯝ ꯉꯥꯒꯨꯝꯕ ꯀꯩꯀꯩ ꯁꯥ ꯁꯥ ꯑꯍꯤꯡꯕ ꯑꯣꯏꯔꯗꯤ ꯇꯥꯏꯅꯦ ꯀꯅꯥ ꯍꯥꯏꯌꯥꯔ ꯄꯥꯝꯕꯤꯕꯨ ꯀꯅꯥ ꯂꯥꯏ ꯑꯣꯏꯅꯒꯦ ꯑꯩ ꯑꯝꯇ ꯇꯥꯗ꯭ꯔꯤ ꯊꯔꯣꯒꯤ ꯂꯥꯏ
ꯎꯝꯗ ꯊꯔꯣ ꯃꯊꯛꯇ ꯇꯣꯡꯕ ꯂꯥꯏ
ꯑꯣ ꯈꯣꯏ ꯑꯣꯢ ꯍꯌꯤꯡꯂꯣ
ꯍꯩꯄꯥ ꯁꯥꯢꯍꯦ ꯀꯔꯤ ꯃꯥꯇꯥ ꯂꯩꯕꯅꯤ
ꯋꯥ ꯃꯥꯇꯥ
ꯃꯥꯀꯤ ꯃꯥꯇ꯭ꯔ
ꯃꯥ ꯇꯥ
ꯑꯗꯨ ꯀꯩꯗꯧꯔꯕ ꯅꯪꯒꯤ ꯑꯗꯨ ꯍꯦꯛꯑ ꯆꯥꯊꯣꯛꯈ꯭ꯔꯕꯣ
ꯑꯁ ꯊꯔꯣꯕꯨ ꯀꯅꯥ ꯆꯥꯒꯦ
ꯃꯀꯣꯛꯇꯣ ꯆꯥ ꯌꯥꯏꯗꯨꯗꯤ
ꯑꯁ ꯃꯆꯥ ꯌꯥꯕ꯭ꯔꯥ ꯈꯪꯗꯦ ꯃꯁꯤ ꯁꯨꯝ ꯌꯦꯡꯉꯤ ꯅꯦ ꯊꯔꯣꯗꯣ ꯑꯌꯨꯛꯇ ꯁꯥꯠꯍꯧꯕꯅꯦꯕꯀꯣ ꯑꯗꯨꯒꯅꯦ ꯉꯂꯤꯀꯥꯟꯗ ꯁꯥꯠꯂꯦꯕ ꯑꯗꯣ ꯍꯧꯖꯤꯛꯅ ꯄꯣꯝꯖꯤꯜꯂ ꯂꯩꯔꯝꯃꯦ ꯁꯥꯠꯂꯝꯗ꯭ꯔꯦꯕ ꯑꯩꯗꯤ ꯐꯣꯇꯣ ꯑꯝꯇ ꯅꯝꯒꯦ ꯊꯣꯛꯂꯛꯄꯅꯦ ꯑꯗꯨꯒ ꯁꯥꯠꯂꯝꯗꯗꯅ ꯑꯩꯁꯦ ꯊ ꯑꯋꯥꯁꯦ ꯅꯨꯡꯉꯥꯏꯇꯗꯅ ꯁꯨꯝ ꯌꯦ ꯌꯦꯡ ꯂꯩꯔꯦ ꯐꯝꯃꯒ
ꯄꯨꯥ ꯕꯦꯔꯥꯅꯤꯍꯦ
ꯄꯨ꯭ꯔꯥ ꯄꯔꯥꯅꯦ
ꯎꯝ ꯃꯅꯥꯎ ꯄꯅ ꯀꯥꯁꯤ ꯀ꯭ꯔꯕ
ꯏꯅꯥꯎꯄꯥ ꯂꯥꯏꯔꯤꯛ ꯄꯥ ꯍꯧꯕꯅꯦ
ꯏꯗꯥꯃꯦ ꯍꯥꯏꯒꯤꯦ
ꯑꯥ
ꯃꯁꯤꯅ ꯃꯁꯤꯗꯗ ꯑꯗꯨ ꯀ ꯇꯧꯋꯔꯕꯅꯤ
ꯑꯩꯗꯤ ꯌꯨꯝ ꯌꯨꯝꯁꯤ ꯀꯆꯠ ꯆꯠꯇꯅ ꯀꯗꯥꯥꯏꯗ ꯀꯔꯤ ꯄꯥꯜꯂꯤ ꯀꯔꯤ ꯆꯥꯕ ꯌꯥꯕ꯭ꯔꯥ ꯀꯔꯤ ꯍꯧꯔꯤꯅ ꯊꯤꯔꯒ ꯂꯩꯔꯦ ꯎꯝ
ꯌꯥꯅ ꯇꯧꯦꯒ ꯌꯥꯏ
ꯃꯥꯅꯦ ꯍꯦꯩꯅꯧꯒꯁꯦ ꯃꯨꯟꯕ ꯉꯝꯗ꯭ꯔꯦ ꯑꯩꯅ ꯉꯟꯅ ꯉꯟꯅ ꯑꯗꯨꯝ ꯈꯥꯎꯊꯈ꯭ꯔꯦ
ꯎꯝ ꯅꯪ ꯉꯥꯡꯒꯗꯤꯁꯨ ꯑꯣꯏꯕ ꯅꯪꯒꯤ ꯆꯪꯉꯤꯅꯦ
ꯎ ꯃꯣ
ꯑꯩ ꯉꯥꯡꯕ ꯍꯧꯔꯛꯇ꯭ꯔꯤꯀꯗ ꯊꯝꯍꯧꯔꯣ ꯑꯩ ꯉꯥꯡꯅꯤꯡꯕ ꯍꯧꯔꯛꯀꯗꯧꯔꯦ
ꯄꯁꯅ ꯇꯧꯗꯣꯔꯦꯅ ꯇꯧꯋꯦ ꯇ ꯊꯝꯃꯒꯦ ꯊꯝꯃꯒꯦ ꯑꯩ